ꯍꯜꯂꯣ
ꯍꯥꯎ
ꯇꯥꯔꯕꯣ
ꯇꯥꯔꯦ ꯇꯥꯔꯦ
ꯀꯩꯗꯧꯔꯝꯃꯤꯅꯣ
ꯗꯤꯖꯔꯇꯦꯁꯟ ꯀꯟꯅ ꯁꯦꯝꯃꯤꯌꯦ
ꯂꯥꯏꯔꯤꯛ ꯂꯥꯏꯔꯤꯛ ꯌꯥꯝ ꯀꯟꯅ ꯇꯧꯈꯠꯂꯛꯏꯁꯤꯅ ꯀꯃꯥꯏꯅ ꯇꯧꯔꯤꯖꯥꯠꯅꯣ
ꯂꯥꯏꯔꯤꯛꯇ ꯃꯥꯏ ꯑꯣꯟꯁꯤꯟꯕꯅ ꯐꯠꯇ꯭ꯔꯣ ꯆꯥꯛ ꯏꯁꯤꯡꯒ ꯆꯥꯗ꯭ꯔꯤꯕꯣ ꯉꯁꯥꯏꯗꯩ ꯄꯨꯨꯡ ꯀꯩꯅꯣꯗꯩ ꯊꯣꯛꯂꯛꯄꯗꯨ ꯍꯧꯖꯤꯛꯄꯣ ꯂꯩꯔꯤ ꯁꯨꯡꯍꯟ ꯍꯟꯖꯤꯟꯗ꯭ꯔꯦ ꯋꯥꯀꯤꯡꯒ ꯆꯠꯇ꯭ꯔꯦ ꯀꯤꯂꯣꯁꯀꯔ ꯃꯣꯏ ꯂꯑꯅꯤ ꯋꯥꯀꯤꯡꯒ ꯑꯃꯇ ꯆꯠꯅꯈꯤꯗ꯭ꯔꯦ
ꯍꯧꯖꯤꯛꯇꯤ ꯀꯥꯗ ꯂꯩꯔꯕ
ꯀꯥ ꯂꯩꯇ꯭ꯔꯤ ꯍꯧꯖꯤꯛ ꯀꯝꯄꯤꯇꯔ ꯁꯦꯟꯇꯔꯗ ꯂꯩꯔꯤ ꯀꯟ ꯅꯝꯃꯤ
ꯑꯣ
ꯂꯣꯏꯔꯦ ꯀꯩꯅꯣ ꯉꯁꯥꯏ ꯄ꯭ꯔꯖꯦꯟꯇꯦꯁꯟ ꯂꯣꯏ ꯂꯣꯏ ꯂꯣꯏ ꯂꯣꯏ ꯂꯣꯏꯔꯦ ꯑꯣ ꯂꯥꯏꯔꯤꯛ ꯑꯍꯨꯝ ꯂꯥꯏꯔꯤꯛ ꯃꯔꯤ ꯂꯥꯏꯔꯤꯛ ꯑꯍꯨꯝ ꯅꯝꯒꯗꯕ ꯑꯗꯨ ꯅꯝꯕꯒꯤ ꯂꯩꯔꯝꯕ
ꯅꯪ ꯍꯧꯖꯤꯛ ꯁꯦꯃꯤꯁꯇꯔ ꯑꯦꯛꯖꯥꯝ ꯂꯥꯁꯀꯤ ꯂꯣꯏꯗ꯭ꯔꯤꯕꯕ
ꯂꯥꯁꯀꯤ ꯂꯣꯏꯔꯦ ꯀꯩꯅꯣ ꯗꯤꯖꯥꯔꯇꯦꯁꯟ ꯗꯤꯖꯥꯔꯇꯦꯁꯟꯅ ꯄꯦꯄꯔ ꯑꯃ ꯌꯥꯎꯋꯦꯕ
ꯎꯝ
ꯎꯝ ꯁꯤꯁꯦ ꯁꯤꯁꯦ ꯑꯈꯣꯏ ꯍꯌꯦꯡꯋꯥꯢ ꯔꯤꯁ꯭ꯔꯁ ꯇꯧꯀꯟ ꯔꯤꯁ꯭ꯔꯁ ꯇꯧꯀꯥꯟꯗ ꯍꯩꯅꯕꯅꯦꯕ
ꯎꯝ
ꯑꯗꯨꯗꯨꯒꯤ ꯍꯥꯞꯄꯤꯕ
ꯃ ꯊꯅꯤ ꯊ ꯊꯣꯛꯂ ꯌꯥꯕꯔ
ꯁꯕꯥꯁꯀꯦ ꯂꯩ
ꯑꯣ
ꯍꯥꯏ
ꯂꯥꯡꯕ ꯌꯥꯗꯌꯦ ꯈꯔ ꯆꯥꯊꯣꯛꯑꯣ
ꯑꯣ ꯅꯈꯣ ꯍꯥꯏꯖ
ꯎꯝ
ꯣꯜꯂꯤ ꯑꯗꯔ ꯍꯔ
ꯌꯦꯡ ꯉꯗ ꯔꯖꯤ ꯐꯣꯇꯨꯒꯣ ꯂꯩ ꯌꯥꯥꯏꯅꯦ
ꯄ ꯂꯩꯌꯦꯦ ꯂꯩꯕꯨꯗꯤ
ꯗꯄꯨꯡ ꯀꯩꯅꯣ
ꯃꯔꯤ ꯃꯈꯥꯏ ꯍꯉꯝꯗꯥꯏ
ꯌꯦ ꯃꯩꯗ꯭ꯔꯥ
ꯌꯦꯡꯁꯤꯔꯥ ꯌꯦꯡꯉꯣꯏꯁꯤꯔꯥ ꯈꯜꯂꯤ ꯍꯌꯦꯡꯉ ꯌꯦꯡ
ꯐꯤꯒꯣ ꯍꯁ ꯈꯤꯅꯤꯀꯣ
ꯈꯟꯗ ꯐꯤ ꯌꯣꯝꯗꯣꯏꯔꯦ ꯌꯦꯃꯗ꯭ꯔꯦ
ꯑꯗꯨꯕꯨꯗꯤ ꯃꯣꯏ ꯋꯤꯟ ꯔꯦꯛꯄꯨꯗꯤ ꯐꯅꯌꯥꯝꯗꯤ ꯇꯤꯍꯧꯋꯤꯗ
ꯋꯤꯟ ꯔꯦꯠꯅ ꯌꯥꯕ ꯅꯠꯇꯦꯅꯤ
ꯕꯣꯠꯅꯤ ꯃꯇꯨꯝ ꯇꯥꯕꯅꯤꯅꯦ ꯀꯩꯅꯣ
ꯑꯃ ꯆꯤꯟꯖꯅ ꯄꯨꯂꯞ ꯗꯤꯐꯦꯟꯁꯇ ꯂꯩꯔꯤ ꯀꯣ ꯀꯃꯥꯏꯅ ꯇꯧꯕ
ꯑ
ꯑꯥ ꯃꯤꯅꯠ ꯃꯁꯥ ꯑꯧꯕꯅꯤ ꯂꯥꯡ ꯔꯤꯖꯨ
ꯑꯩ ꯄꯣꯔꯇꯨꯒꯥꯟ ꯇꯣꯛꯑꯦ ꯍꯥꯏꯔꯝꯕ ꯆ ꯍꯧꯧꯒꯦꯩꯅꯣ
ꯐ꯭ꯔꯥꯟꯁꯇ ꯂꯩꯔꯦꯅ
ꯔꯥꯎꯟ ꯑꯣꯐ ꯁꯤꯛꯁꯇꯤꯟꯕꯨꯗꯤ ꯕꯥꯔꯖꯤꯟ ꯀꯥꯔꯛꯀꯅꯤ ꯑꯥꯔꯖꯦꯟꯇꯤꯅꯥꯒ ꯇꯥꯔꯗꯤ ꯑꯗꯨꯗꯒ ꯄꯨꯣꯛꯍꯧꯔꯗꯤ ꯑꯩꯗꯤ ꯄꯣꯏꯟ ꯌꯦꯡꯉꯔꯣꯏ
ꯀꯩꯁꯨ ꯑ ꯅꯖꯕ ꯅꯗ ꯐꯖꯗꯦꯕ ꯀꯩꯁꯨ ꯃꯣꯏ ꯃꯣꯏꯅ ꯃꯣꯏꯅ ꯁꯥꯟꯅꯁꯦ ꯀꯩꯅꯣ ꯑꯦꯁꯤꯌꯥꯒꯤ ꯀꯟꯇ꯭ꯔꯤ ꯉꯥꯛꯇꯅꯦ ꯍꯥꯏꯕ ꯍꯧꯖꯤꯛ ꯁꯥꯟꯅꯁꯦ ꯍꯥꯏꯕꯗꯤ ꯑꯐ꯭ꯔꯤꯀꯥꯟ ꯀꯥꯡꯒꯨꯁꯦ ꯌꯥꯝ ꯀꯜꯂꯦꯕ
ꯎꯝ
ꯔꯥꯡ ꯀꯨꯝꯕ ꯥꯟ ꯁꯥꯟꯅꯕꯒꯤꯗꯃꯥꯟ ꯀ ꯍ ꯆꯟꯖ
ꯎꯝ
ꯑꯗꯨꯅ
ꯑꯗꯨ ꯈꯪꯗꯦ ꯇꯧꯤ ꯊꯕꯛꯁꯤꯕꯨ ꯍꯥꯏ ꯑꯗꯨꯕꯨꯗꯤ ꯑꯥꯔꯖꯦꯟꯇꯤꯅꯥ ꯆꯥꯎ ꯌꯥꯔ ꯌꯁ ꯐꯕꯨꯗꯤ
ꯗ ꯑꯁ ꯀꯂꯝꯕꯤ ꯆꯅ ꯀꯂꯝꯕꯤ ꯀꯂ
ꯑꯣ
ꯀꯅꯕꯤ꯭ꯌꯥꯁꯄ ꯀꯜꯂ ꯍꯥꯏꯇꯥꯔꯦ ꯃꯥꯥꯟꯅ ꯐ꯭ꯔꯣꯇꯣꯀꯣꯜ ꯁꯥꯟꯅꯕ ꯀꯥꯟꯗ
ꯑꯁꯇ꯭ꯔꯦꯂꯤꯌꯥꯁꯨ ꯁꯨꯝ ꯂꯤꯡꯉꯤꯑꯦ ꯒ꯭ꯔꯨꯞ ꯋꯤꯟꯅꯔ ꯑꯣꯏꯔꯤꯌꯦ
ꯑꯁꯇ꯭ꯔꯦꯂꯤꯌꯥꯁꯤꯤꯡ ꯂꯤꯡꯣ ꯃꯤꯁ ꯀꯦ ꯇꯧꯅꯦ ꯒ꯭ꯔꯨꯞ ꯋꯤꯟꯅꯔ ꯋꯤꯟꯅꯔ ꯥꯛꯏꯗꯨꯕꯣ
ꯑ ꯑꯗꯨꯨ ꯃꯦ
꯭ꯔꯨꯞꯅ ꯂꯀꯣꯏꯟꯗ ꯂꯩ ꯎꯟꯅ ꯂꯩꯦꯕꯣ ꯑꯗꯨꯝꯅꯦ ꯑꯥ
ꯍꯧꯆꯦꯁꯦ ꯏꯂꯥꯖꯣ
ꯚꯔꯖꯤꯟꯁꯦ ꯒ꯭ꯔꯨꯞ ꯀꯩꯅꯣ ꯇꯥꯕꯖꯥꯠꯅꯤꯅ ꯑꯥꯔꯅ ꯇꯥꯕꯖꯥꯅꯤ ꯕꯔꯖꯤꯟ ꯔꯗꯅ ꯇꯥꯕꯅꯤ ꯁꯨꯃꯥꯏꯗꯣ ꯑꯁꯣꯝꯒꯤꯗ ꯑꯁꯣ ꯔꯟꯅꯔꯗꯣ ꯁꯣꯝꯗ ꯂꯥꯛꯇꯕ ꯁꯁꯣꯝꯒꯤꯔ ꯅꯪꯗ ꯑꯁꯝ ꯆꯠꯇꯕ
ꯑꯣ ꯃꯣꯔꯣꯛꯈꯣꯒ ꯀꯩꯅꯣ ꯀꯅꯥꯗ ꯀꯅꯥꯗꯁꯨ ꯂꯤꯡꯗꯏꯅꯦ
ꯂꯩ ꯃꯅꯦ ꯃꯔꯣꯔꯣꯛꯀꯣ ꯀꯩꯅꯣ ꯊꯥꯟꯗꯣꯏꯅꯦ ꯀꯅꯥꯇꯥꯀ ꯑꯗꯨꯒ ꯐ꯭ꯔꯥꯟꯁꯀ ꯀꯩꯅꯣꯗ ꯁꯥꯟꯅ ꯀꯩꯅꯣꯗ ꯁꯥꯟꯅ ꯀ꯭ꯋꯥꯔꯇꯔ ꯐꯥꯏꯅꯦꯜꯗ ꯐ꯭ꯔꯥꯟꯁꯀ ꯁꯥꯟꯅꯔꯅꯤ
ꯑꯠꯇꯦ ꯀꯅ ꯁꯤꯁꯤ ꯅ ꯃ ꯍꯣ ꯀꯥꯈꯤꯗ꯭ꯔꯣ ꯅꯗ ꯂ ꯉ ꯍꯥꯟꯕꯣ ꯆꯞ ꯃꯥꯟꯅꯇꯃꯣꯏ ꯎꯝ ꯄꯤꯔꯊꯅꯤꯥꯎꯖꯣꯏꯖꯏꯇ
ꯇꯦꯡ ꯇꯦꯡ ꯄ ꯑꯝꯗ ꯄꯥꯜꯜꯂꯤ
ꯑꯗꯨꯅꯦ ꯍꯥꯏꯁꯦ ꯍꯥꯀꯤ ꯍꯛꯀꯤ ꯃꯤ ꯌꯥꯔ ꯄꯣ ꯀꯥꯎꯁꯜꯂꯛ
ꯠꯇ ꯀꯥꯎ ꯐꯦ ꯑꯪꯈꯅꯦ
ꯂꯦꯞꯄꯔ ꯆꯣꯡ ꯆꯣꯡꯗꯅꯤꯅ ꯁꯨꯝ ꯂꯦꯞꯄꯒ ꯐꯥꯄꯗꯣ ꯍꯧꯔꯈ꯭ꯔ ꯑꯃ
ꯍꯥꯏꯒ ꯑꯥ
ꯍꯪꯗꯦꯗ ꯃꯑꯣꯡ ꯃꯥꯟꯗ ꯃꯥꯟꯅꯕ ꯉꯥꯛꯇꯅꯦ ꯍꯇ ꯇꯧꯈꯠꯂꯤꯁꯦ
ꯑꯩꯅ ꯀꯩꯅꯣꯗ ꯑꯌꯥꯝꯕ ꯁꯨꯕꯥꯁꯇ ꯐꯥꯃꯨꯡꯗꯨꯒ ꯀꯩꯅꯣꯝꯃꯒ ꯄꯤꯌꯣ ꯍꯥꯏꯕ
ꯎꯝ
ꯀꯩ ꯀꯔꯤꯕꯣꯂꯤꯦꯁ ꯅꯒ
ꯎꯝ
ꯑꯗꯨꯒ ꯃꯥꯅ ꯁꯤꯛꯁꯇꯗꯤ ꯌꯥꯔꯦ ꯋꯥꯟꯗꯩ ꯄꯤꯈꯤ
ꯎꯝ
ꯋꯥꯟꯗ ꯂꯩꯕꯨ ꯂꯩꯕ꯭ꯔꯣ
ꯁꯔ ꯃꯅꯤ ꯀꯦ꯭ꯔ
ꯀꯪꯗꯦ ꯂꯩꯔꯤꯁꯤꯅ ꯑꯃꯨꯛꯇꯣꯏ ꯃꯥꯅ
ꯑ
ꯄꯒꯗ ꯐꯅꯦ
ꯊꯤ ꯑꯩ ꯐꯃꯨꯡꯗ ꯊꯥꯡꯒꯗꯕꯅꯤ ꯌꯣꯠꯇꯔꯤ ꯐ꯭ꯔꯦꯝ
ꯑꯪ ꯋꯥꯕꯒꯤꯌꯥ ꯑꯗꯨ ꯑꯗꯨꯗꯤ ꯊ ꯃꯥꯗ ꯄꯨꯂꯞ ꯊꯥꯡꯉꯁꯦ ꯃꯥꯅꯤꯅꯦ
ꯂꯩꯕꯨ ꯂꯩꯕ꯭ꯔꯕ ꯅꯪꯗꯤ ꯑꯩꯗꯤ ꯂꯩ ꯂꯩꯔꯕꯅꯦ
ꯑꯗ ꯑꯁ ꯃꯥꯁ ꯂꯩ ꯏꯕꯥꯅꯤ ꯍꯌꯦꯡ ꯍꯥꯡꯆꯤꯠ ꯍꯌꯦꯡꯂ ꯂꯩ ꯀꯩꯅꯣ ꯍꯌꯦꯡ ꯍꯥꯡꯆꯤꯠꯃ ꯊꯤꯔꯒꯦ
ꯎ
ꯑꯗꯨ ꯑꯣꯏꯏꯗꯤ ꯑꯣꯇꯣ ꯑꯣꯇꯣ ꯑꯃ ꯅꯦꯛꯑꯒꯅ
ꯑꯣꯇꯣ ꯑꯩꯈꯣꯏꯒꯤ ꯑꯣꯛꯆꯥꯎ ꯍꯣꯟꯕꯒꯤꯅ ꯊꯥꯡꯉꯒ
ꯍ ꯔꯇꯟꯒꯤ ꯇꯅꯤꯗ ꯑꯗꯨ ꯇꯤꯔ
ꯎꯝ ꯃꯣꯏꯅꯥꯅꯥꯄꯤ ꯀꯥꯏꯕ
ꯀꯩꯅꯦ ꯑꯟꯕꯤ ꯑꯣꯗ ꯂꯥꯛꯑꯣ ꯌꯥꯗ꯭ꯔꯦꯅ
ꯎꯝ
ꯑꯗ ꯉꯔꯥꯡ ꯋꯥꯔꯤ ꯁꯥꯟꯅꯕꯗꯨꯁꯨ ꯑꯟꯇꯤꯅ ꯍꯣꯁꯇꯦꯜꯗꯣ ꯑꯗꯣꯝꯗ ꯂꯩꯅꯕ ꯀꯟꯅ ꯍꯥꯏꯔ ꯋꯥꯔꯤ ꯇꯧꯔ ꯍꯧꯗꯣꯔꯛꯑꯦꯕ
ꯋꯥꯟꯗ
ꯅꯠꯇꯦ ꯀ꯭ꯋꯥꯇꯔꯗ ꯂꯩ ꯀ꯭ꯋꯥꯇꯔꯗ ꯂꯩꯃꯤꯟꯅꯔꯣꯅ ꯇꯧꯔꯒ
ꯎꯝ ꯀ ꯇꯔꯦꯠ ꯑꯩꯈꯣꯏ ꯇ ꯂꯥꯛꯂꯔꯅꯤꯅ ꯍꯥꯏꯈꯤꯗ꯭ꯔꯣ
ꯑ ꯕꯤꯍꯥꯅꯗ ꯅꯣꯏ ꯅꯍꯎꯏꯗ ꯀꯩꯅꯣ ꯇꯧꯗ꯭ꯔꯤꯅ ꯈꯥꯏ ꯃꯥꯅꯤꯅꯦ
ꯎꯝ
ꯌꯥꯅꯗꯕꯗꯣ ꯎꯝ ꯑꯗꯨꯒ ꯅꯔꯥ ꯎꯝ ꯅꯔꯥꯅ ꯋꯥꯔꯤ ꯇꯧꯔꯛ ꯏꯕꯨꯡꯉꯣ
ꯀꯦ
ꯁꯨꯄ꯭ꯔꯤꯝꯒꯤ
ꯎꯝ ꯑꯗꯨꯕꯨꯗꯤ ꯃꯣꯏꯕꯨꯗꯤ ꯇꯧꯔꯛꯇꯦ ꯁꯨꯝ ꯉꯥꯏ ꯂꯩꯔꯝꯒꯅꯤ ꯍꯥꯏ ꯁꯣꯝꯗ ꯇꯣꯏꯁꯨ
ꯍꯧꯛ ꯅꯅꯥꯥꯏꯖꯤ ꯃꯈꯀꯗꯅ ꯅꯔꯥꯟ ꯈꯪꯝꯃꯦ ꯑꯩꯒꯤꯗꯣ ꯀꯃꯥꯏꯅ ꯇꯧꯔꯝꯃꯤꯅꯣ ꯈꯪꯗꯦꯅ
ꯀ ꯍꯥꯏꯩꯗꯨꯗ
ꯅꯪ ꯀꯩꯅꯣꯗꯤ ꯂꯩꯔꯦꯕ ꯆꯨꯝꯃꯕ꯭ꯔꯣ ꯑꯩꯌꯦ
ꯎꯝ
ꯑꯅ ꯆꯨꯝꯃꯦ ꯆꯥꯛ ꯆꯨꯝꯃꯦ ꯈꯣꯠꯂꯦ ꯑꯣ ꯐꯩ ꯐꯩ ꯑꯗꯨꯁꯕ ꯌꯥꯗꯔꯤꯕ ꯇꯧꯔ ꯀꯅꯦ
ꯆꯥ
ꯄꯦꯕꯨ ꯀꯌꯥꯅꯧꯕ ꯇꯧꯔꯛꯑꯝꯕꯅꯣ
ꯎꯝ ꯉ ꯀꯥꯏꯔꯦ ꯄꯥꯎ ꯇꯥꯏꯖꯅꯣ
ꯈꯪꯗꯦꯕꯣ ꯏꯟꯇꯔꯟꯁꯤꯞꯇꯨꯔꯥ ꯇꯧꯔꯒ ꯑꯗ ꯋꯥꯔꯤ ꯁꯥꯕ ꯀꯥꯟꯗ ꯍꯥꯏꯔꯛꯑꯦ ꯐꯖꯅ
ꯑꯣ
ꯀꯟꯅ ꯁ ꯃꯣꯏ ꯂꯣꯏ ꯈꯪꯅꯤꯗꯅ ꯄꯣꯠꯇꯣ
ꯎꯝ
ꯑꯗꯨ ꯌꯧꯅꯕ ꯥꯏ ꯇꯧꯔꯦ ꯉꯁꯥꯏ ꯃꯥꯅ ꯑꯩꯈꯣꯏ ꯀꯣ ꯐꯦꯃꯤꯂꯤ ꯣ ꯐꯦꯔ ꯐꯦꯃꯤꯂꯤ ꯖꯣ ꯐꯦꯌꯥꯔꯗ ꯊꯕꯛ ꯇꯧꯅꯤ ꯈꯜꯂꯤ ꯀꯣꯛꯇꯨꯅꯤꯒꯦ
ꯀꯕ
ꯎꯝ ꯕꯤꯗ꯭ꯌꯥꯁꯨꯁꯨ ꯂꯥꯛ ꯀꯨꯟꯊ꯭ꯔꯥ ꯂꯩꯍꯧꯗꯗꯅ ꯇꯧꯍꯧꯗ꯭ꯔꯦ ꯀꯥꯏ
ꯎꯝ
ꯑꯗꯨꯝꯕ ꯋꯥꯔꯤ ꯈꯔ
ꯃꯣꯏꯅ ꯌꯥꯗꯅꯕ ꯇꯧꯗꯣꯏꯅꯤ ꯁꯣꯝꯅ ꯌꯥꯅꯕ ꯇꯧꯗꯣꯏꯅꯤ
ꯑꯥ ꯑꯗꯨ ꯑꯗꯨꯃꯥꯏꯅ ꯍꯥꯏꯅꯩ ꯃꯣꯏ ꯑꯗꯨꯃꯥꯏꯅ ꯍꯥꯏꯅꯩ ꯍꯥꯏꯕ ꯏꯐ ꯀꯩꯒꯨꯝꯕ ꯁꯣꯝꯗ ꯌꯥꯔꯦ ꯈꯜꯂꯁꯦꯕꯀꯣ ꯌꯥꯕ ꯃꯤꯟꯁ ꯍꯧꯖꯤꯛꯁꯦ ꯀꯩꯅꯣ ꯁꯣꯅꯕ ꯇꯧꯔꯤꯗꯅ ꯀꯧꯔꯤꯗꯅ ꯏꯟꯇꯔꯚꯤꯌꯨ ꯐꯪꯒ ꯇꯧꯔꯤ ꯇꯧꯔꯤꯗꯅ ꯑꯗꯨꯒ ꯑꯃ ꯍꯦꯛ ꯂꯥꯛ ꯁꯣ
ꯄꯥꯏꯌꯨ ꯌꯥꯗ꯭ꯔꯒꯗꯤ ꯄꯥꯏ ꯃꯣꯏꯗ ꯌꯥꯅꯔꯒꯗꯤ ꯈꯪꯗꯦ ꯌꯥꯅꯗ꯭ꯔꯒꯗꯤ ꯄꯥꯏꯔꯣꯏꯗꯣꯏꯅꯤꯅ
ꯎꯝ
ꯄꯣꯖꯤꯕꯤꯂꯤꯇꯤꯁꯦ ꯄꯥꯏꯗꯕꯅ ꯅꯝꯕꯒꯤ ꯋꯥꯏ ꯃꯥ ꯁꯨꯝ ꯃꯣꯏꯅ ꯇꯧꯔꯛꯄ ꯋꯥꯅꯤꯀꯣ ꯍꯥꯏꯗꯤꯦ ꯅꯪ ꯉꯥꯞꯇꯧꯔꯣ ꯅꯪꯅ ꯇꯧꯔꯝꯕ ꯊꯕꯛꯇꯩꯅꯣ ꯑꯩꯅ ꯀꯃꯥꯏꯅ ꯄꯥꯏꯗꯅꯣ
ꯎꯝ
ꯂꯥꯟꯅꯕ ꯋꯥꯔꯤꯒ ꯇꯧꯔꯦ ꯈꯪꯗꯦ ꯆꯨꯝꯗꯅ ꯂꯥꯜꯂꯒ
ꯄꯥꯏꯗꯕꯁꯦ ꯑꯥꯗꯒꯤ ꯑꯥꯗꯒꯤ ꯍꯥꯏꯖꯔꯛꯑꯗꯤ
ꯎꯝ ꯑꯗꯨ ꯈꯪꯗꯦ ꯑꯗꯨꯅꯦ ꯑꯗꯨꯅꯦ ꯑꯗꯨ ꯈꯪꯗꯦ ꯃꯣꯏ ꯑꯗꯨꯝꯕ ꯑꯗꯨꯒꯨꯝꯕ ꯈꯔꯗꯤ ꯂꯩꯅꯔꯝꯅꯤ ꯍꯥꯏꯕ
ꯎꯝ
ꯑꯣ ꯃꯣꯏ ꯑꯗꯨꯗꯥꯅ ꯀꯩꯅꯣꯒꯤꯗꯨ ꯋꯥꯔꯤꯗꯤꯁꯨ ꯇꯧꯋꯤ ꯀꯥꯟꯗ ꯁꯄ꯭ꯔꯤꯝ ꯀꯣꯔ ꯁꯨꯄ꯭ꯔꯤꯝ ꯀꯣꯔꯠ ꯀꯅꯥ ꯑꯗꯨꯝ ꯊꯅꯤꯔ
ꯇꯁꯨ ꯌꯥꯅꯅꯤꯅ ꯂꯩ ꯁꯣꯅꯗꯤ ꯃꯣꯏꯗꯤ ꯃꯣꯏ ꯑꯗꯨꯒꯨꯝꯕꯅ ꯇꯧꯗꯅ ꯀꯔꯤ ꯇꯧꯅꯤ ꯃꯣꯏꯗꯤ ꯃꯣꯏꯗꯤ ꯑꯗꯨꯒꯨꯝꯕ ꯇꯧꯗꯅ ꯀꯔꯤ ꯇꯧꯗꯣꯏꯅꯣ ꯊꯤꯔꯝꯈꯤꯅꯤ ꯃꯣꯏꯁꯨ ꯖꯥꯠ ꯖꯥꯠ ꯀꯥꯏꯅ ꯍꯥꯏꯔꯛꯏꯦ
ꯑꯥꯅꯣꯟꯗ ꯉꯁꯥꯏ ꯑꯩꯈꯣꯏ ꯍꯣꯏ ꯁꯣꯝꯗ ꯑꯥꯅꯣꯟꯗ ꯆꯪꯉꯦꯕꯀꯣ
ꯎꯝ
ꯍꯥ ꯀꯩꯅꯣꯅ ꯑꯣꯖꯥꯗ ꯅꯪꯁꯨ ꯌꯥꯎꯁꯜꯂꯣ ꯇꯧꯍꯧꯅꯕ ꯑꯩ ꯑꯗ ꯃꯥ ꯑꯣꯅ ꯍꯧꯧꯔꯕ ꯌꯥꯎꯔꯦ ꯀꯒꯦꯁ ꯇꯧ ꯌꯥꯎꯔꯗ꯭ꯔꯥ ꯈꯪꯗꯌꯦ
ꯎꯝ
ꯩꯅ ꯌꯥꯎꯔꯣ ꯌꯥꯎꯔꯣ ꯆꯠꯂꯣ ꯍꯥꯏ
ꯎꯝ ꯀꯩꯅꯣ ꯍꯥꯏꯗꯤ ꯇꯧꯗ꯭ꯔꯤ ꯍꯥꯏꯕ꯭ꯔꯣ
ꯀ
ꯅꯔꯥ ꯍꯥꯏꯗꯤ ꯀꯦꯁ ꯇꯧꯕ ꯌꯥꯎꯗ꯭ꯦ ꯍꯥꯏꯕ꯭ꯔꯣ
ꯈꯪꯗꯦ ꯑꯗꯨꯗꯤ ꯃꯣꯏꯗꯤ ꯀꯥꯏ ꯀꯥꯟꯗꯅꯦ ꯗꯤ ꯌꯥꯇ꯭ꯔꯦ ꯍꯪꯒꯦ ꯍꯌꯦꯡ ꯊꯥꯡꯗ ꯅꯨꯃꯤꯊꯪ ꯉꯅꯨꯝ ꯄꯨ ꯂꯥꯛꯑꯒ ꯇꯧꯁꯤꯜꯂꯦ
ꯃꯥꯅ ꯃꯉꯣꯟꯗ ꯇꯧꯒꯗꯕ꯭ꯔꯣ ꯄꯣꯠꯁꯤꯅ
ꯑꯩꯈꯣꯏ ꯁꯨꯄꯔꯚꯥꯏꯖꯔ ꯃꯥ ꯇꯥꯕ ꯑꯣꯖꯥ ꯈꯨꯗꯤꯡꯃꯛꯀꯤ ꯃꯤꯒ ꯁꯥꯇ꯭ꯔ ꯀꯔ ꯈꯥꯏꯗꯣꯛꯅꯗꯣꯏꯅꯤ ꯑꯩꯈꯣꯏꯅ ꯃꯥ ꯇꯥꯕꯗ ꯑꯃꯒ ꯉꯥꯅꯨꯒ ꯄꯨꯂꯥꯎ ꯑ ꯇꯔꯤꯦ
ꯑꯣꯝ
ꯑꯗꯨꯒ ꯂꯣꯏꯁꯤꯜꯂꯁꯦ ꯍꯥꯏꯅ ꯁꯤꯡꯖꯦꯜ ꯑꯏꯅ ꯑꯦ ꯑꯥꯏ ꯗꯤꯇꯦꯛ ꯀꯩꯅꯣ ꯑꯦ ꯑꯥꯏ ꯀ꯭ꯂꯤꯌꯥꯔꯁ ꯀ꯭ꯂꯤꯌꯥꯔ ꯂꯣꯏ ꯑꯣꯏꯅ ꯑꯣ ꯑꯣꯖꯥ ꯑꯇꯣꯞꯄ ꯇꯥꯕ
ꯑꯣ
ꯀ꯭ꯂ꯭ꯔꯤꯖꯟ ꯌꯥꯎꯋꯦꯕ ꯑꯦ ꯑꯥꯏ ꯗꯤꯇꯦꯛꯁꯨ ꯌꯥꯎꯋꯦꯕ ꯑꯦ ꯑꯥꯏ ꯗꯤꯇꯦꯛꯇ ꯌ ꯇꯧ ꯇꯥꯔꯗꯤ ꯄꯥꯔꯁꯦꯟꯇꯦꯖ ꯋꯥꯡꯉꯦꯕ
ꯑꯥ
ꯑꯌꯥꯝꯕꯗ ꯗꯇꯥ ꯁꯣꯔꯁꯁꯨ ꯏ ꯌꯥꯔꯗꯅꯤꯅ
ꯑ
ꯑꯗꯨ ꯇꯧꯔꯣ ꯇꯧꯔꯣꯅꯣ ꯂꯥꯛꯑꯣꯔ ꯀꯂ ꯁꯥꯟꯁꯤꯠ ꯉꯥ ꯍꯪꯆꯤꯠ ꯆꯠꯈ꯭ꯔꯅꯝꯃꯤ ꯌꯥꯡꯒꯣꯟꯗ
ꯑꯗꯨ ꯑꯗꯨꯒꯋꯥ
ꯃꯥ ꯄꯦꯄꯔ ꯄꯥꯕ ꯈꯪꯗꯦ ꯁꯦꯃꯤꯅꯥꯔ ꯑꯣꯏꯒ
ꯐꯔꯦ ꯐꯔꯦ ꯑꯗꯨꯗꯤ ꯅꯪꯁꯨ ꯂꯩꯖꯔꯣ
ꯐꯔꯦ ꯐꯔꯦ
ꯍ ꯍꯣꯏ ꯊꯝꯃꯦ ꯊꯝꯃꯦ ꯑꯗꯨ
ꯃꯉ